ꯍꯂ
ꯀꯗꯥꯔꯤꯅꯣ
ꯌꯥꯝ ꯁꯥꯟꯅꯔꯝꯕꯅꯤ ꯅꯪꯗꯤ
ꯑꯁ ꯑꯩ ꯇꯨꯝꯃꯒꯦ ꯇꯧꯔꯛꯃꯅꯤ
ꯌꯥꯝ ꯄꯤꯛꯅ ꯇꯥꯏꯌꯦ ꯅꯪ ꯈꯣꯟꯗꯣ
ꯑꯩꯅ ꯇꯞꯅ ꯉꯥꯡꯕꯩꯅꯦ
ꯑꯦꯅꯤ ꯐ ꯐꯣꯟꯒ ꯌꯥꯝ ꯂꯥꯞꯅꯅ ꯂꯩꯔꯕ ꯑꯁꯤ
ꯂꯩꯇꯦꯗ ꯅꯥꯀꯣꯡꯅ ꯊꯝꯃꯤꯅꯦ
ꯀꯩ ꯀꯩ ꯃꯊꯦꯜ ꯆꯥꯔꯕ ꯑꯁꯤ
ꯆꯝꯊꯣꯡ ꯑꯃ ꯊꯣꯡꯉꯦ ꯌꯦꯟ ꯑꯃ ꯉꯧꯔꯦ ꯅꯣꯏꯗꯤ ꯅꯣꯏꯗꯤ ꯍꯥꯎꯇꯦꯗ ꯅꯣꯏꯗꯤ ꯀꯩ ꯆꯥꯔꯕꯣ
ꯎꯈꯨꯁ ꯌꯥꯝꯝꯊꯣꯡ ꯇꯧꯔꯦ ꯏꯔꯣꯜ ꯑꯃ ꯇꯧꯔꯦ ꯀꯥꯡꯍꯧ ꯑꯃ ꯇꯧꯔꯦ
ꯎꯝ ꯒꯦꯝ ꯑꯁ
ꯀꯩꯅꯣ ꯅꯪꯒꯪꯕꯥ ꯅꯪ ꯌꯨꯝꯗ ꯌꯨꯝ ꯆꯠꯂꯅꯤ ꯀꯣꯂꯦꯖ
ꯆꯂꯅꯤ
ꯌꯥꯎ ꯌꯥꯗꯣꯏ
ꯗꯦꯠ ꯍꯌꯦꯡ ꯈꯪꯗꯦ ꯌꯦꯡꯒꯦ ꯇꯧꯅꯤ ꯌꯥꯗ꯭ꯔꯒꯅ ꯔꯦꯟꯦꯟ ꯇꯔꯛ ꯀꯩ ꯅꯍꯝ ꯂꯩꯒꯔꯅꯤ
ꯑꯦꯝ ꯑꯦꯁ ꯗꯤ ꯆꯠꯇꯦꯗꯥꯏꯅꯦ
ꯑꯦꯝ ꯑꯦꯁ ꯇꯗꯤꯗꯨ ꯆꯠꯇꯦ ꯍꯥꯏ ꯑꯣ ꯃꯨꯛ ꯒ꯭ꯔꯨꯞꯇ ꯃꯣꯏ ꯃꯦꯁꯦꯖ ꯁꯥꯟꯅꯔꯀꯥꯟꯗ ꯆꯠꯄ ꯑꯃꯨꯛꯁꯨ ꯆꯠꯄꯩ ꯃꯑꯣꯡꯗ ꯑꯃꯨꯛꯁꯨ ꯍꯥꯏ ꯑꯗꯨ ꯑꯩ ꯑꯃꯝꯇ ꯆꯪ ꯌꯦꯡꯉꯨꯗ꯭ꯔꯦ ꯆꯠꯄ ꯀꯂꯁ ꯀꯥꯗꯃꯤꯟꯅꯗ
ꯕꯁꯂꯥꯛ ꯎꯗꯣꯏꯗꯨꯗꯤ ꯑꯝꯇ
ꯎꯗꯦꯕꯀꯣ ꯑꯗꯨ ꯒ꯭ꯔꯨꯞꯇꯅꯦ ꯂꯥꯛꯑꯦ ꯂꯥꯛꯇꯦ ꯑꯗꯨꯝ ꯍꯥꯏꯅꯒꯨꯝ ꯇꯧꯕ ꯂꯥꯛꯑꯦ ꯂꯥꯛꯑꯦ
ꯀꯩꯅꯩꯅꯕꯨꯗꯤ ꯇꯧꯔꯅꯤ ꯑ ꯆꯠꯄꯨꯗꯤ ꯆꯠꯂ ꯑꯗꯨ ꯃꯥꯅ ꯍꯧꯔꯛꯄꯒꯤ ꯐꯥꯔꯁ ꯁꯦꯝ ꯀꯥꯡꯕꯨ ꯄꯥꯗꯣꯏꯅꯤꯅꯅꯦ ꯍꯧꯔꯛꯄꯒꯤ ꯈꯔꯗꯤ ꯆꯠꯂꯗꯧ ꯃꯥꯜꯂꯦ ꯍꯥꯏꯗꯤ ꯃꯣꯏ ꯔꯦꯟ ꯀꯩꯀꯩ ꯐꯪꯅꯗ꯭ꯔꯤꯔꯤꯕꯩ ꯆꯠꯅꯔꯅꯤꯗꯅ ꯑꯗꯨꯅ ꯕꯁ ꯍꯣꯏ ꯈꯔꯕꯨꯗꯤ ꯆꯠꯂꯗꯣ ꯃꯥꯜꯂ ꯆꯠꯇꯔꯗꯤ ꯅ ꯂꯥꯏꯅ ꯍꯟꯗꯛ ꯆꯠꯄꯗ ꯇꯟꯅꯦ ꯍꯥꯏꯕ ꯑ ꯀ꯭ꯂꯥꯁ ꯂꯣꯏꯔꯒ ꯑꯃꯨꯛ ꯕꯖꯥꯔꯗ ꯕꯖꯥꯔ ꯇꯥꯅ ꯑꯃꯨꯛ ꯆꯠꯂꯒ ꯑꯃꯨꯛ ꯌꯨꯝꯗ ꯑꯃꯨꯛ ꯍꯜꯂꯛꯄꯗꯣ ꯌꯣꯝꯅꯤ ꯄꯔꯕꯔꯤ ꯇꯠꯂꯦ ꯇꯠꯂꯦ ꯅꯪꯒꯤ ꯅꯪꯒꯤ ꯀꯣꯟꯜꯁꯦ ꯄꯠꯄ ꯇꯠꯂꯦ ꯍꯜꯂꯨ ꯍꯜꯂꯨ ꯍꯜꯂꯨ ꯍꯜꯂꯣ ꯍꯜꯂꯣ ꯍꯜꯂꯣ ꯍꯂꯣ
ꯍꯜꯂꯣ
ꯇꯥꯕꯣ ꯇꯥꯕꯣ
ꯇꯥꯏ ꯇꯥꯏ ꯄꯨꯡ ꯀꯌꯥ ꯇꯨꯡꯒꯦ
ꯍꯥꯥ
ꯄꯨꯡ ꯀꯌꯥ ꯇꯨꯡꯒꯦ
ꯑꯩꯔꯣ
ꯎꯝ
ꯑꯁ ꯋꯥꯔꯣ ꯑꯃ ꯑꯗꯨꯃꯥꯏꯅ ꯇꯨꯃꯤꯟꯅ
ꯑꯁ ꯅꯪ ꯀꯩꯗꯧꯔ ꯂꯩ ꯊꯦꯡ ꯊꯦꯡ ꯇꯨꯝꯃꯗꯤ
ꯂꯏ ꯄꯥꯗꯦ
ꯎꯝ ꯅꯪ ꯑꯩ ꯑꯦꯁ ꯊꯥꯅꯤ ꯍꯥꯏꯌꯦꯌꯦ
ꯑꯥ ꯑꯩ ꯈꯟꯕꯨ ꯈꯜꯂꯦꯗ
ꯈꯜꯂꯕ
ꯎꯝ ꯑꯩꯣꯏ ꯑ
ꯑꯩ ꯅꯪ ꯕꯣꯗꯤ ꯒꯥꯔꯗꯂ ꯀꯩꯅꯣꯝ ꯑꯣꯏꯔꯒꯦ
ꯑꯣꯏꯔ ꯑꯣꯏꯔꯣ ꯌꯥꯏꯌꯦ ꯑꯩ ꯑꯗꯨꯝ ꯁꯦꯂꯔꯤ ꯆꯥꯎꯅ ꯆꯥꯎꯅ ꯄꯤꯒꯧꯁꯦ ꯏꯃꯥꯅꯕꯤꯕꯨ
ꯂꯥꯏꯗ ꯍꯦꯟ ꯑꯣꯏꯔꯒꯦ ꯑꯩꯅ
ꯎꯝ ꯅꯣꯏ ꯏꯃ ꯅꯍꯥꯟ ꯐꯣꯟ ꯇꯧꯔꯝꯃꯦ ꯑꯗꯨꯒ ꯏꯝꯆꯥ ꯏꯟꯆꯥ ꯍꯥꯏꯕ꯭ꯔꯥ ꯑꯃ ꯍꯥꯏꯔꯦ ꯑꯩꯅ ꯅꯣꯏ ꯃꯥꯢ ꯃꯈꯣꯟ ꯃꯥꯜꯂꯕ ꯑꯩꯅ ꯃꯥ ꯀꯩꯅꯣꯅꯦ ꯀꯩꯅꯣ ꯅꯝꯕꯔ ꯑꯣꯟꯅꯔ ꯃꯥꯜꯂ ꯇꯧꯔꯦ
ꯑꯩꯈꯣꯏ ꯃꯥ
ꯍꯣꯏ ꯅꯣꯏ ꯃꯥ ꯅꯣꯏ ꯃꯥꯅꯦ
ꯑꯈꯣꯏ ꯃꯥꯅ ꯏꯝꯆꯥꯥ ꯀꯧꯕ ꯀꯅꯥꯝ ꯌꯥꯎꯇꯝꯅꯤ ꯂꯩꯇꯝꯅꯤ
ꯏꯃꯥꯝꯆꯥ ꯍꯥꯏꯕ꯭ꯔꯥ ꯀꯩꯅꯣꯝ ꯍꯥꯏꯅꯩ ꯑꯁ ꯃꯥ ꯀꯣꯜ ꯇꯧꯔꯛꯏꯅꯦ
ꯀꯔꯝ ꯀꯥꯟꯗꯅꯣ ꯀꯌꯥꯝ ꯀꯨꯏꯔꯕꯅꯣ
ꯀꯨꯏꯗ꯭ꯔꯤ ꯉꯔꯥꯡ ꯂꯥ ꯉꯔꯥꯡ ꯑꯣꯏꯒꯨꯝ ꯇꯧꯕꯅꯤ
ꯑꯩꯈꯣꯏ ꯃꯥ ꯐꯣꯟ ꯄꯩꯁꯥ ꯌꯥꯎꯗꯦ ꯃꯤ ꯑꯣꯖꯞꯇꯩ ꯇꯧꯕ꯭ꯔꯕ
ꯉꯔꯥꯡꯂ ꯅꯍꯥꯂ ꯅꯣꯢ ꯃꯥꯅꯦꯃꯤ
ꯀꯥꯏꯗꯩ ꯇꯧꯔꯛꯄꯅꯣꯕ ꯑꯈꯣꯢ ꯃꯥ ꯐꯣꯟ ꯄꯩꯁꯥꯁꯨ ꯌꯥꯎꯗꯦꯕ ꯋꯥꯆꯞꯇꯩ ꯅꯇ꯭ꯔꯗꯤ
ꯅꯣꯏ ꯃꯥꯏ ꯅꯝꯕꯔꯗꯨ ꯅꯝꯕꯔ ꯑꯃꯗꯤ ꯇꯧꯔꯛꯑꯦꯕ ꯀꯅꯥꯏ ꯅꯝꯕꯔꯅꯣꯗꯤ ꯈꯡꯗꯦꯕ ꯋꯥꯆꯞꯇꯩꯗꯤ ꯅꯠꯇꯦ ꯅꯣꯏ ꯃꯥꯅꯦꯃꯤ ꯑꯦꯁ ꯑꯩ ꯅꯣꯏꯃꯥꯏ ꯃꯈꯣꯟ ꯈꯪꯗꯕꯩ ꯇꯥꯢꯞꯇ
ꯏꯟꯆꯥ ꯀꯧꯗꯦ ꯑꯩꯈꯣꯏ ꯃꯥ ꯏꯟꯆꯥꯥ ꯀꯧꯗꯦꯗ ꯀꯧꯕ ꯀꯅꯥꯝ ꯌꯥꯎꯗꯦꯕ
ꯁꯤ ꯊꯔꯛꯀꯦꯕ ꯀꯅꯥꯏ ꯅꯝꯕꯔꯅꯣ ꯌꯦꯡꯉꯣꯕ
ꯍꯥꯏꯔꯣ ꯍꯥꯏꯔꯣ ꯊꯥꯔꯛꯑꯣ ꯑꯗꯩ ꯑꯩꯈꯣꯏ ꯃꯥꯗꯤ ꯐꯣꯟ ꯑꯇꯣꯞꯄꯗꯩ ꯇꯧꯗꯕꯅꯦꯕ ꯑꯗꯨꯒ ꯃꯥꯏ ꯅꯝꯕꯔꯗꯨ ꯃꯥꯢ ꯐꯣꯟ ꯄꯩꯁꯥ ꯂꯣꯏ ꯂꯣꯏꯒꯤꯕꯒꯤ ꯐꯨꯟ ꯄꯩꯁꯥ ꯂꯣꯏꯈꯤꯕꯒꯤ ꯃꯥ ꯑꯦ ꯑꯣꯏꯔꯝꯃꯅꯤ ꯑꯣꯏꯔꯝꯃꯅꯤ ꯑꯩꯈꯣꯏ ꯕꯥꯒꯤꯅꯤ
ꯑꯈꯣꯏ ꯕꯥꯗꯩ ꯇꯧꯕ ꯑꯣꯏꯔꯝꯃꯅꯤ ꯑꯗꯨꯅꯦ ꯑꯗꯨꯅꯦ ꯇꯧꯔꯝꯃꯦꯕ ꯏꯃ ꯏꯃꯝ ꯆꯥꯛ ꯀꯧꯔꯗꯤ ꯀꯅꯥꯅ ꯏꯃ ꯎꯝ ꯅꯣꯡ ꯇꯥꯔꯤꯔꯣ ꯏꯍꯦ ꯂꯥꯝ ꯂꯥꯞ ꯅꯔ ꯂꯩꯅꯕꯩ ꯇꯥꯢꯞꯇ
ꯆꯨꯝꯃꯦ ꯇꯥꯔꯤ ꯅꯣꯡ ꯇꯥꯔꯤ ꯅꯣꯡ ꯇꯥꯔꯤ ꯅꯣꯡ ꯌꯥꯝꯀꯟꯅ ꯑꯈꯥꯛ ꯑꯔꯥꯎ ꯌꯥꯎꯅ ꯇꯥꯔꯤ
ꯑꯁ ꯂꯥꯏꯔꯤꯛ ꯀꯌꯥꯝ ꯄꯥꯔꯒꯦ
ꯀꯔꯥꯢꯅꯣꯗ ꯀꯣꯂꯦꯖꯐꯥꯎ ꯀꯥ ꯍꯧꯗ꯭ꯔꯤ ꯂꯥꯢꯔꯤꯛ ꯀꯌꯥꯝ ꯄꯥꯔꯒꯦꯌꯦ ꯑꯩꯈꯣꯏ ꯄꯥ ꯂꯣꯏꯔꯦ
ꯑꯩꯈꯣꯏ ꯄꯥ ꯂꯣꯏꯔꯦ ꯉꯁꯤꯗꯩ ꯀꯣꯜ ꯂꯣꯏꯔꯅꯤ ꯀꯣꯜ ꯇꯧꯕ ꯂꯣꯏꯔꯅꯤ ꯍꯥꯏꯕ꯭ꯔꯣ
ꯍꯥꯏꯔꯦ ꯑꯩꯈꯣꯏ ꯇꯥꯃꯣꯅ ꯉꯁꯤꯅ ꯂꯣꯏꯔꯦꯅ
ꯉꯁꯤꯅ ꯂꯣꯏꯕ ꯍꯥꯏꯁꯤ ꯃꯊꯪ ꯑꯃꯨꯛ ꯂꯥꯛꯇꯣꯏ ꯅꯠꯇ꯭ꯔꯣ
ꯃꯊꯪ ꯑꯃꯨꯛ ꯂꯥꯛꯇꯣꯏ ꯑꯣꯏꯔꯝꯅꯤ
ꯑꯩ ꯂꯣꯏꯕ꯭ꯔꯥ ꯂꯣꯏꯔꯦꯒꯥ ꯍꯥꯏꯕꯗꯣ ꯑꯩꯗꯤ ꯑꯗꯨꯝ ꯂꯥꯛꯈ꯭ꯔꯕꯗꯤ ꯁꯤꯗ ꯄꯨꯛꯂꯣꯏ ꯂꯣꯏꯔꯕ ꯈꯜꯂꯣꯏꯔꯦ
ꯑꯦꯗꯤꯛ ꯆꯨꯔꯕ꯭ꯔꯥ ꯑꯩꯅ ꯃꯃꯥꯡ ꯌꯥꯎ ꯌꯥꯎ ꯍꯥꯏ ꯀꯥꯟꯗꯅ ꯇꯂꯤ ꯇꯂꯤ ꯇꯂꯤ ꯍꯥꯏꯔꯒ ꯌꯥꯎꯒꯤꯗꯩ ꯉꯥꯎꯔꯕ꯭ꯔ
ꯆꯂ ꯑꯩꯒ ꯌꯥꯎꯔꯣꯏꯒ ꯍꯥꯏꯗꯦ ꯏꯟꯖꯔꯤꯀꯥꯅꯤ ꯌꯥꯎꯔꯣꯏꯅ ꯀ꯭ꯔꯤ ꯀ꯭ꯔꯤꯒꯤ ꯇꯛ
ꯆꯠ ꯍꯟꯗꯛꯀꯤ ꯅꯠꯇꯦ ꯍꯟꯗꯛꯀꯤ ꯅꯠꯇꯦ ꯍꯥꯏꯁꯦ ꯍꯟꯗꯛꯀꯤ ꯅꯠꯇꯦ ꯍꯥꯏꯁꯦ ꯃꯃꯥꯡꯗ ꯃꯃꯥꯡꯗ ꯑꯩꯅ ꯑꯍꯥꯟ ꯍꯧꯔꯛ ꯃꯇꯝꯗ
ꯑꯩ ꯈꯪꯗꯦꯃꯤ ꯅꯪꯅ ꯑꯦꯟꯖꯦꯂꯤꯀꯥꯗ ꯐꯣꯟ ꯇꯧꯔꯛꯑꯗ꯭ꯔꯣ ꯅꯪ ꯑꯦꯟꯖꯦꯂꯤꯀꯥꯗ ꯐꯣꯟ ꯇꯧꯔꯛꯑꯒ ꯑꯦ ꯑꯩꯅ ꯑꯦ ꯀꯩꯒꯤ ꯀꯩꯒꯤꯅꯣꯗ ꯍꯪꯒ ꯀꯩꯅꯣꯒꯤꯅꯤ ꯆ ꯀꯩꯅꯤ ꯀ ꯈꯣꯠꯄꯅꯤ ꯍꯥꯏꯅꯔꯦꯅ ꯑꯦ ꯑꯗꯨꯗ ꯑꯩꯁꯨ ꯌꯥꯎꯅꯤ ꯍꯥꯏꯔꯒ ꯑꯗꯣ ꯑꯩ ꯈꯪꯗꯦꯕ
ꯑꯗꯨꯏꯒꯤꯗꯤ ꯋꯥꯔ ꯃꯇꯨꯡꯗꯅꯤꯀꯣ ꯑꯩ ꯍꯥꯏꯁꯤꯅ ꯋꯥꯔ ꯃꯃꯥꯡꯒꯤ ꯋꯥꯔꯤꯅꯤ
ꯑꯗꯨ ꯑꯗꯨ ꯁꯤꯒꯤ ꯑꯩ ꯁꯤꯒꯤꯅ ꯀꯩꯁꯨ ꯀꯩ ꯈꯪꯗꯦꯕ ꯀꯩꯝ ꯈꯪꯗꯦꯕ ꯑꯗꯨ ꯑꯩꯈꯣꯏꯀꯤ ꯑꯀꯣꯟꯕꯒꯤ ꯑꯗꯨꯗꯨꯀꯥꯟꯗ ꯈꯛꯇꯅꯦ ꯈꯪꯪꯂꯛꯄꯗꯒꯤꯩ ꯑꯦ ꯑꯗꯨꯗꯤ ꯑꯩ ꯌꯥꯎ ꯀꯒꯤꯅ ꯍꯥꯏꯁꯦ ꯑꯗꯨꯒꯤ ꯃꯃꯥꯡꯗꯗꯤ ꯑꯩ ꯀꯌꯥꯝꯝ ꯈꯪꯗ꯭ꯔꯤꯅꯦ ꯍꯥꯏꯕ ꯂꯧꯁꯤꯜ ꯍꯥꯏꯗꯤ ꯐꯅ ꯂꯧꯁꯤꯜꯂꯝꯃꯔꯣꯏꯕ ꯑꯩꯗꯣ ꯀꯔꯤ ꯃꯇꯥꯡꯅꯣꯗꯣ
ꯅꯪꯗꯤ ꯐꯖꯅ ꯇꯥꯏꯄꯤꯡ ꯐꯖꯂꯝꯃꯦ ꯍꯥꯏꯔꯅꯤ
ꯑꯩ ꯅꯝꯃꯦ ꯅꯝꯕꯗꯣ ꯃꯃꯥꯡꯃꯨꯛꯀꯤꯗꯤ ꯑꯍꯥꯟꯕꯅꯤ ꯀꯥꯏꯅ ꯐꯖꯅ ꯅꯝꯃꯦꯕꯀꯣ ꯍꯥꯏꯗꯤ ꯂꯤꯁꯤꯡ ꯑꯅꯤꯒꯤ ꯆꯥꯡ ꯑꯗꯨꯃꯥꯏꯅ ꯅꯝꯃꯦꯕ ꯑꯗꯣ ꯍꯟꯗꯛꯇꯤ ꯅꯝ ꯍꯟꯗꯛꯀꯤ ꯇꯧꯕꯗ ꯑꯃꯨꯛ ꯂꯥꯛꯄꯗꯨꯗꯗꯤ ꯑꯃ ꯈꯔ ꯍꯦꯟꯅ ꯇꯧꯋꯦ ꯑꯗꯨ ꯑꯥ ꯑꯅꯤ ꯇꯗꯤ ꯌꯨꯝꯒꯤ ꯉꯝꯗ꯭ꯔꯦ ꯑꯗꯨꯝ ꯇꯅ
ꯍꯟꯗꯛꯀꯤ ꯀꯌꯥ ꯂꯝꯝꯕ ꯇꯠꯂꯦꯕ ꯄꯠ ꯇꯠꯂꯦ ꯍꯧꯗꯣ ꯍꯗꯣ ꯇꯔꯕꯣ ꯇꯔꯕꯣ
ꯇꯥꯏꯌꯦ ꯂꯥꯏ ꯈꯨ꯭ꯔꯔꯨꯝ ꯆꯠꯇꯣꯏ ꯅꯠꯇ꯭ꯔꯣ
ꯆꯠꯇꯣꯏꯅꯦ ꯑꯗꯣꯅ ꯍꯟꯗꯛꯀꯤ ꯀꯌꯥꯂꯝꯃꯦ ꯍꯥꯏꯅꯣ ꯇꯠꯈ꯭ꯔꯦꯂꯤ ꯑꯁ ꯅꯪꯒꯤꯁꯦ ꯅꯨꯡꯉꯥꯏꯇꯦꯍꯦ ꯄꯠꯄꯠ ꯇꯠꯂꯦ ꯄꯠꯄꯠ ꯇꯠꯂꯦ ꯄꯠꯄꯠꯇ ꯇꯠꯂꯦ ꯇꯠꯂꯦꯇꯠꯂꯦ ꯅꯪꯒꯤ ꯀꯣꯜꯁꯦ ꯄꯠ ꯄꯠ ꯇꯠꯂꯦ ꯍꯜꯂꯣ ꯍꯜꯂꯣ ꯍꯜꯂꯣ ꯍꯜꯂꯣ ꯂꯜꯂꯣ ꯍꯜꯂꯣ ꯍꯜꯂꯣ